ꯍꯥꯠ
ꯋꯥ ꯅꯣꯡ ꯌꯥꯝ ꯀꯟꯅ ꯇꯥꯏꯌꯦ ꯑꯗꯣꯝꯗꯁꯨ ꯇꯥꯕ꯭ꯔꯥ
ꯇꯥꯔꯛꯑꯦ ꯑꯈꯣꯏꯁꯨ ꯍꯧꯖꯤꯛꯇ ꯌꯥꯝ ꯀꯟꯅ ꯇꯥꯔꯛ ꯑꯦ
ꯏꯁ ꯀꯨꯝꯒꯤ ꯅꯣꯡꯖꯨꯅꯦ ꯇꯥꯔꯛꯏꯁꯦ
ꯎꯝ ꯃꯥꯅꯤ ꯀꯩꯅꯣꯒꯤ ꯏꯁꯩꯗꯣ ꯀꯩꯕ ꯑꯗꯨ ꯁꯛ ꯄꯗꯣ ꯑꯥ ꯑꯥ ꯀꯩ ꯑꯦ ꯕꯥ ꯈꯨꯨꯟꯖꯣꯏ ꯀꯨꯃꯔ ꯈꯨꯨꯟꯖꯣꯢ ꯀꯨꯃꯔ ꯑꯁ ꯅꯨꯡꯁꯤꯌꯦ ꯃꯥꯗꯣ ꯃꯥꯏ ꯏꯁꯩꯗꯤ ꯐꯖ ꯐꯖ ꯐꯖꯕ ꯉꯥꯛꯇ ꯁꯛꯑꯝꯕꯅꯤ
ꯃꯅꯥ ꯃꯁꯤꯡꯗꯁꯨ ꯐꯔꯅꯤ ꯑꯈꯣꯏꯒꯤ ꯃꯍꯧꯁꯥ ꯂꯥꯏꯔꯦꯝꯕꯤ ꯏꯃꯥꯏ ꯄ꯭ꯔꯀꯤꯇꯒꯤ ꯅꯣꯡ ꯇꯥꯔꯛꯄꯁꯤꯗ ꯑꯗꯨꯒ ꯎꯄꯥꯜ ꯋꯥꯄꯥꯜ ꯂꯣꯏꯃꯛ ꯃꯥꯒꯤ ꯀꯩꯅꯣ ꯂꯩꯕꯥꯛꯇꯣ ꯆꯣꯠꯍꯜꯂꯒ ꯈꯣꯝꯂꯥꯡ ꯑꯃꯤꯇ꯭ꯔ ꯄꯤꯔꯛꯄꯒꯨꯝꯕꯅꯦꯕ ꯁꯤꯒꯤ ꯅꯣꯡ ꯆꯨꯔꯛꯏꯁꯦ ꯑꯗꯨꯗ ꯂꯧꯃꯤꯁꯤꯡꯗꯤ ꯑꯃꯨꯛ ꯍꯔꯥꯎꯗꯣꯏꯅꯦ ꯏꯁꯤꯡ ꯂ ꯂꯧ ꯏꯊꯩ ꯂꯧꯈꯣꯡꯗꯣ ꯐꯖ ꯂꯩꯔꯗꯤ ꯂꯧ ꯈꯣꯏꯕ ꯈꯣꯠꯄ ꯃꯥꯏ ꯅꯣꯡꯖꯨꯁꯦ ꯑꯗꯨꯕꯨꯗꯤ ꯁꯤꯖꯟ ꯌꯧꯔꯛꯄꯅꯤꯗ ꯍꯧꯖꯤꯛ ꯍꯟꯗꯛꯇꯤ ꯅꯣꯡ ꯈꯔ ꯃꯪꯕꯤ ꯑꯃꯨꯛ ꯆꯨꯕꯤ ꯈꯣꯠꯄꯤ ꯇꯧꯋꯤꯗꯅ
ꯃꯥꯅꯦꯍꯦ ꯃꯤꯒꯤ ꯅꯣꯡꯖꯨ ꯄꯟꯊꯥꯁꯤꯗ ꯆꯨꯗꯅꯕꯨ ꯑꯥ ꯀꯩꯅꯣꯗ ꯆꯨ ꯌꯥꯕ꯭ꯔ ꯍꯥꯏꯕ ꯂꯥꯡꯕꯟꯗ ꯆꯨ ꯌꯥꯕ꯭ꯔꯣ ꯅꯣꯡ ꯃꯥꯏ ꯃꯥꯒꯤ ꯃꯥ ꯇꯝ ꯂꯩꯔꯝꯃꯤꯅꯤ ꯏꯉꯥ ꯏꯪꯉꯦꯟꯅ ꯂꯩꯔꯝꯃꯤꯁꯤ ꯅꯣꯡꯖꯨ ꯄꯟꯊꯥꯅꯤ ꯃꯁꯩꯁꯤꯗ ꯑꯃꯨꯛ ꯌꯦꯅꯤꯡ ꯍꯨꯟꯗꯅ ꯈꯣꯠꯇꯅ ꯇꯧꯔꯒ ꯑꯃꯨꯛ ꯎ ꯄꯥꯝꯕꯤ ꯃꯌꯥꯝꯁꯦ ꯃꯍꯩ ꯑ ꯀꯩꯕ ꯃꯅꯥ ꯄꯨꯡꯗꯅ ꯐꯖꯕ ꯑꯃꯨꯛ ꯑꯣꯏꯔꯛꯀꯗꯣꯏꯅꯦ ꯑꯃꯨꯛ
ꯃꯥꯅꯦ ꯐꯥꯏꯔꯦꯜ ꯂꯝꯇꯥꯗ ꯌꯦꯅꯤꯡ ꯍꯨꯜꯂꯅꯤ ꯑꯗꯨꯒ ꯂꯝꯇꯥꯁꯤꯅꯦꯕ ꯕꯁꯟ ꯇ ꯍꯥꯏꯖꯦ ꯕꯁꯟꯇ ꯂꯥꯛꯑꯦ ꯍꯥꯏꯁꯦ ꯑꯩꯈꯣꯏꯒꯤ ꯑ ꯂꯝ ꯇꯥ ꯁꯖꯤꯕꯨ ꯑꯩꯈꯣꯏ ꯀꯩꯅꯣꯗ ꯌꯥꯎꯁꯪ ꯍꯥꯏꯇꯔꯦ ꯐ-ꯐꯥꯏꯔꯦꯜ ꯁꯤꯒꯨꯝꯕ ꯃꯇꯥꯡꯁꯤꯅꯦꯕ ꯌꯥꯝ ꯐꯖꯔꯤꯖ ꯏꯁꯩꯗꯕꯨ ꯁꯩ ꯊꯥꯅꯔꯤ ꯗꯨꯅꯤ
ꯅꯣꯡ ꯆꯨꯔꯤꯁꯦ ꯑꯈꯣꯏꯒꯤ ꯑꯇꯤꯌꯥꯁꯦ ꯁꯦꯡꯗꯣꯛꯄꯒꯨꯝꯕꯅꯤ ꯅꯠꯇ꯭ꯔ ꯎꯐꯨꯜ ꯋꯥꯐꯨꯜ ꯃꯌꯥꯝ ꯄꯥꯏꯕ ꯃꯌꯥꯝꯗꯣ ꯅꯣꯡꯁꯤꯅ ꯂꯣꯏꯅꯃꯛ ꯑꯃꯨꯛ ꯌꯩꯗꯔꯒ ꯂꯩ-ꯑ-ꯂꯩꯃꯥꯏꯗ ꯇꯤꯜꯍꯟꯒꯤꯗꯣꯏꯅꯦꯕ ꯎꯐꯨꯜ ꯃꯔꯛꯇ
ꯃꯥꯅꯦ ꯅꯣꯡꯁꯤ ꯄꯥꯏꯔꯒ ꯂꯩꯔꯤꯅꯤ ꯀꯩꯅꯣ ꯑꯍꯥꯡꯕ ꯃꯥꯂꯪꯗ ꯑꯗꯨꯒ ꯀꯗꯥꯏ ꯁ꯭ꯇꯦꯖꯇꯩꯅꯣ ꯈꯪꯗꯦꯕ ꯏꯁꯤꯡ ꯑꯣꯜꯂꯒ ꯇꯥꯔꯛꯏꯁꯦ ꯃꯥꯒꯤ ꯀꯩꯅꯣ ꯂꯩꯆꯤꯟ ꯃꯔꯛꯇ
ꯑꯥꯎ ꯑꯁ ꯅꯣꯡ ꯆꯨꯕꯗꯅꯦ ꯐ꯭ꯂꯥꯏꯠ ꯇꯣꯡꯕꯒꯤ ꯇꯟꯕ ꯑꯃꯅ ꯅꯣꯡ ꯆꯨꯕ ꯀꯥꯟꯗ ꯑꯈꯣꯏꯒꯤ ꯅꯣꯡ ꯃꯪꯕꯒꯤ ꯑꯃꯈꯛꯅꯦ ꯑꯁ ꯈꯪꯗꯦꯉꯣ ꯀꯗ꯭ꯔꯥꯛ ꯀꯔꯥꯛ ꯀꯔꯥꯛ ꯀ ꯂꯥꯎꯖꯥꯠꯅꯦ ꯈꯟꯕ꯭ꯔ ꯑꯥꯏꯁ ꯑꯥꯏꯁꯅ ꯀꯩꯅꯣ ꯇꯧꯕꯒꯤ ꯑꯥꯏꯁꯇꯒ ꯊꯧꯖꯟꯕꯒꯤ ꯑꯩꯈꯣꯏꯒꯤ ꯕꯂꯞꯇꯒ ꯊꯧꯖꯤꯟꯕꯒꯤ ꯇꯥꯏꯞꯇꯅꯦ ꯀ꯭ꯔꯣꯛ ꯀ꯭ꯔꯥꯛ ꯀ꯭ꯔꯣꯛ ꯀ꯭ꯔꯥꯛꯀ ꯂꯥꯎꯕꯒ ꯌꯥꯎꯋꯦ ꯅꯣꯡ ꯆꯨꯔꯗꯤ ꯇꯜꯂꯦ ꯐ꯭ꯂꯥꯏꯠ ꯇꯣꯡꯕꯒ ꯍꯟꯗꯛ ꯑꯩꯅ ꯍꯟꯗꯛꯀꯤ ꯏꯔꯣꯏ ꯂꯣꯏꯕꯒꯤ ꯑꯩ ꯒꯧꯍꯥꯇꯤ ꯆꯠꯈꯤꯕꯒꯤꯗ ꯃꯃꯥꯡ ꯊꯥꯗ ꯍꯧꯖꯤꯛ ꯍꯧꯖꯤꯛ ꯖꯨꯟꯗꯅꯀꯣ ꯃꯦꯗ ꯆꯠ ꯇꯥ ꯃꯦꯒꯤ ꯇꯥꯡ ꯃꯥ ꯄꯟꯕ꯭ꯔ ꯆꯠꯄꯗꯨꯕꯨ ꯅꯠꯇꯦ ꯇꯡ ꯇꯥꯡ ꯀꯨꯟꯃꯥꯊꯣꯏꯔ ꯀꯨꯟꯍꯨꯝꯗꯣꯏꯔ ꯀꯩꯅꯣ ꯆꯠꯄꯅꯤ ꯑꯗꯨ ꯑꯩ ꯇꯥꯔꯤꯛ ꯇꯔꯨꯛꯇ ꯊꯣꯛꯂꯛꯄꯅꯦꯕ
ꯎꯝ
ꯑꯦꯄ꯭ꯔꯤꯜ
ꯄ꯭ꯂꯦꯟꯁꯦ ꯀꯩꯅꯣ ꯇꯧꯋꯦ ꯑꯈꯣꯏꯒꯤ ꯑ ꯀꯩꯕ ꯁꯨꯃꯥꯏ ꯁꯨꯝ ꯍꯣꯏ ꯇꯥꯔꯛꯄ ꯈꯣꯠꯂꯛꯄ ꯌꯥꯗꯦ ꯅꯣꯡ ꯌꯥꯝ ꯀꯟꯅ ꯄꯥꯏꯗꯤ ꯄꯥꯏꯈꯠꯈ꯭ꯔꯦ ꯀꯣꯟꯅ ꯃꯔꯛꯇ ꯅꯣꯡ ꯌꯥꯝ ꯀꯟꯅ ꯇꯥꯔꯦ ꯈꯜꯂꯣ ꯑꯗꯨꯝ ꯄꯥꯏꯕ ꯌꯥꯕꯗꯤ ꯌꯥꯔꯝꯒꯅꯤꯀꯣ ꯈꯣꯏꯗꯤ ꯀꯤꯖꯩ ꯍꯥꯏꯕ ꯑꯗꯨꯃꯥꯏ ꯀꯟꯅ ꯆꯨꯔꯛꯏ ꯉꯩꯗ ꯄꯥꯏꯕꯗꯣ
ꯌꯥꯏꯌꯦ ꯄꯥꯏꯕꯒꯗꯤ ꯀꯩꯁꯨ ꯀꯥꯏꯗꯤꯌꯦ ꯗꯨꯝ ꯄꯥꯏꯕ ꯌꯥꯏꯕ ꯑꯁ ꯍꯟꯗꯛ ꯕꯨꯉꯣ ꯑꯀꯣꯝꯕꯩ ꯆꯠꯄꯗꯨꯅꯦ ꯑꯩꯅ ꯍꯥꯏꯁꯦ ꯃꯗꯩꯗꯅꯦ ꯅꯣꯡꯁꯦ ꯇꯤꯀꯠꯇꯅꯆꯨ ꯄꯨꯡ ꯇꯔꯨꯛꯀ ꯃꯤꯅꯤꯠ ꯇꯔꯥꯒꯤ ꯐ꯭ꯂꯥꯏꯠꯅꯦꯗꯅ ꯆꯠꯂꯦ ꯑꯗꯨꯒꯗꯤꯅꯦ ꯄꯨꯡ ꯃꯥꯄꯟ ꯃꯈꯥꯏꯗ ꯑ ꯀꯩꯅꯣ ꯇꯧꯔꯦꯅꯦꯍꯦ ꯑ ꯐ꯭ꯂꯥꯏꯠ ꯑꯃꯨꯛ ꯌꯩꯊꯣꯛꯇꯅ ꯑꯃꯨꯛ ꯂꯩꯒ꯭ꯔꯦꯅꯦ ꯑꯥꯗꯩꯩ ꯒꯤꯗꯤꯅꯦ ꯑꯁ ꯊꯦꯡꯉꯦ ꯑꯥ ꯌꯨꯝ ꯌꯧꯕꯗ ꯀꯩꯅꯣ ꯌꯧꯕꯗ ꯑꯈꯣꯏꯅ ꯆꯠꯀꯗꯕ ꯃꯐꯝꯗꯨ ꯌꯧꯕꯗꯨꯗ ꯑꯗꯒꯤ ꯃꯨꯛ ꯌꯔ ꯄꯣꯔꯠ꯭ꯇꯒꯤꯅ ꯑꯈꯣꯏ ꯆꯠꯀꯗꯕ ꯃꯐꯝꯗꯣ ꯗꯥꯎꯟ ꯇꯥꯎꯟ ꯍꯣꯁꯄꯤꯇꯥꯜ ꯃꯌꯥꯗꯅꯦꯕ ꯂꯩꯔꯤꯁꯦ ꯑꯗꯨꯕꯨ ꯌꯧꯅꯕ ꯍꯣꯠꯅꯕꯗꯣ ꯄꯨꯡ ꯑꯃ ꯈꯥꯏ ꯍꯦꯟꯅ ꯆꯠꯂꯦꯕ ꯂꯝꯕꯤꯗꯣ ꯃꯣꯏ ꯇꯦꯛꯁꯤꯗꯣ ꯋꯥꯏꯔ ꯆꯠꯄꯗ ꯎꯝ
ꯎꯝ
ꯌꯧꯕꯗ ꯄꯨꯡ ꯕꯥꯔꯣ ꯃꯈꯥꯏꯔ ꯀꯩꯅꯝ ꯇꯥꯕꯅꯤꯅꯤ ꯕꯥꯔꯣ ꯇꯥꯅꯤꯛ ꯕꯥꯔꯣ ꯇꯥꯅꯤꯡ ꯇꯃꯥꯡ ꯑꯣꯏ ꯃꯥꯜꯂꯦ ꯑꯗꯨꯃꯥꯏ ꯑꯣꯏꯔ ꯃꯥꯜꯂꯦꯗ ꯑꯗꯩꯗꯤ ꯑꯈꯣꯏꯁꯦ ꯀꯩꯅꯣ ꯇꯧꯔꯦ ꯆꯥꯛꯇ ꯕꯥꯔꯔꯥꯞ ꯊꯣꯡꯉꯦ ꯍꯦꯛ ꯌꯧꯕꯒ ꯐꯤ ꯍꯣꯡꯕꯒ ꯅꯪꯗ꯭ꯔꯦ ꯆꯥꯛ ꯍꯥꯟꯅ ꯊꯣꯡꯉꯁꯦ ꯊꯦꯡꯉꯅꯦꯅ ꯑꯗꯨꯒꯗꯤ ꯅꯨꯃꯤꯠꯇꯨꯃ ꯐꯖꯅ ꯆꯥꯊꯣꯛꯑꯒ ꯁꯦꯊꯔꯦ ꯑꯗꯨꯝ ꯋꯥꯕꯅꯦ ꯀꯩꯅꯦ ꯐꯂꯥꯏꯗ ꯇꯣꯡꯕꯒꯤ ꯋꯥꯕ ꯉꯥꯛꯇ ꯅꯠꯇꯕ ꯉꯥꯏꯕꯒꯤꯗꯣ ꯐꯂꯥꯏꯠ ꯇꯣꯡꯉꯝꯗꯥꯏꯒꯤ ꯉꯥꯏꯕꯒꯤꯗꯣ ꯑꯗ ꯄꯨꯡ ꯑꯅꯤ ꯑꯅꯤ ꯑꯅꯤ ꯃꯈꯥꯏꯁꯤ ꯀꯝꯄꯜꯁꯔꯤ ꯉꯥꯏꯗꯣ ꯑꯗꯨ ꯉꯥꯏꯕꯥ ꯋꯥꯕ ꯑꯗꯒꯤ ꯐ꯭ꯂꯥꯏꯠꯇ ꯑꯃꯨꯛ ꯄꯨꯡ ꯑꯃꯃꯩ ꯃꯌꯥꯃꯨꯛ ꯐꯝꯃꯛꯀꯗꯣꯏꯅꯤꯗꯣ ꯄꯨꯡ ꯑꯍꯨꯝ ꯑꯍꯨꯝ ꯃꯈꯥꯏꯗꯤ ꯑꯗꯨꯝ ꯉꯥꯏ ꯐꯝꯃꯕꯅꯦꯕ ꯏꯁꯥꯁꯦ ꯑꯗꯨꯒꯤ ꯑꯗꯨꯝ ꯐꯝꯕꯗꯗ ꯋꯥꯍꯟꯕ ꯍꯥꯏꯗꯣ ꯑꯗꯨꯃꯥꯏꯅ ꯑꯣꯏꯔꯦ ꯑꯗꯨ ꯅꯨꯃꯤꯠ ꯇꯔꯥꯒꯅꯤ ꯇꯔꯥꯃꯥꯊꯣꯏꯅꯤꯔꯥ ꯀꯩꯅꯣꯝ ꯂꯩꯔꯛ ꯑꯦ ꯑꯩꯁꯦ
ꯎꯝ ꯑꯁ ꯗꯣꯡ ꯈꯨ ꯀꯜ ꯑꯃꯅꯤ ꯀꯣꯖꯤꯛꯁꯦ
ꯀꯜꯂꯦ ꯌꯥꯝꯊꯤꯅ ꯀꯜꯂꯦ
ꯅꯣꯡ ꯃꯈꯣꯟ ꯇꯥꯗ꯭ꯔꯣ ꯑꯈꯣꯏ ꯇꯥꯟꯅꯗ꯭ꯔꯦ ꯅꯣꯏ ꯑꯗꯨꯝ ꯁꯣꯝꯗ ꯑꯈꯣꯏ ꯁꯣꯝꯗꯥ ꯒꯌ꯭ꯥꯟ ꯃꯦꯜ ꯇꯥꯗꯔꯦ
ꯎꯝ
ꯍꯥꯥ
ꯅꯣꯡꯃꯈꯣꯟ ꯀꯥ ꯍꯦꯟꯅ ꯅꯣꯏ ꯐꯣꯟꯗꯗꯤ ꯀꯩꯁꯨ ꯇꯥꯗꯦꯗ
ꯑꯗꯨꯕꯨꯗꯤ ꯅꯪꯒꯤꯁꯨ ꯅꯣꯡ ꯀꯩꯅꯣ ꯇꯧꯔꯝꯒꯅꯤ ꯑꯩꯁꯨ ꯇꯧꯕꯩꯅꯤꯟ ꯃꯥꯟꯅꯔꯤꯅꯦ ꯃꯤ ꯅꯣꯡꯗꯣ
ꯍꯣꯏ ꯃꯥꯟꯅꯕꯩ ꯃꯥꯟꯅꯕ ꯑꯗꯨꯗꯤ ꯑꯩ ꯑꯩꯒꯤꯁꯨ ꯍꯣꯏ ꯈꯪꯗꯦ ꯀꯃꯥꯏꯅ ꯍꯥꯏꯗꯣꯏꯅ ꯈꯪꯗꯦ ꯊꯕꯛ ꯁꯨ ꯁꯨꯕꯗꯤ ꯉꯏꯍꯥꯛ ꯂꯩꯔ꯭ ꯂꯥꯛꯑꯅꯤ ꯅꯣꯡꯗꯤ ꯆꯨꯁꯜꯂꯛꯑꯕꯅꯤꯅ ꯑꯃꯨꯛ ꯊꯕꯛꯁꯦ ꯑꯃꯨꯛ ꯂꯦꯞꯄꯒ ꯂꯩꯔꯅꯤ ꯇꯜꯂꯦ ꯈꯜꯂꯨꯕꯗ ꯉꯡ ꯉꯥꯍꯟꯗꯩꯩ ꯅꯣꯡꯁꯦ ꯁꯨꯝ ꯆꯨꯕꯒꯤ ꯅꯦ ꯊꯕꯛꯁꯦ ꯄꯥꯛꯅ ꯆꯠꯇ꯭ꯔꯦꯕ ꯑꯗꯨꯝ ꯅꯣꯡ ꯆꯨꯕꯒꯤ ꯌꯥꯟꯈꯛ ꯏ ꯏꯁꯤꯡꯗꯣꯅ ꯆꯤꯡꯊꯣꯛꯄ ꯆꯤꯡꯁꯤꯟꯅ ꯇꯧꯕꯗ ꯃꯇꯝꯗꯣ ꯌꯥꯝ ꯍꯧꯈ꯭ꯔꯤꯕ ꯑꯗꯨꯗ ꯊꯕꯛꯇꯗꯤ ꯁꯨꯝ ꯂꯦꯞ ꯐꯧꯕ ꯑꯧꯖꯤꯛ ꯎꯕ ꯂꯥꯏꯔꯕ ꯂꯥꯏ
ꯑꯗ ꯅꯣꯡꯁꯦ ꯍꯧꯖꯤ ꯐꯥꯎꯒꯤꯗꯤ ꯃꯩ ꯂꯥꯛꯏ ꯑꯩꯁꯨ ꯃꯦꯠꯇꯩ ꯊꯥꯔꯒ ꯋꯥꯏ ꯐꯥꯏ ꯁꯝꯕꯅꯤꯅ ꯑꯗꯣ ꯌꯥꯎ ꯀꯔ ꯂꯩꯔꯗꯤ ꯃꯨꯠꯀꯗ꯭ꯔꯥ ꯈꯪꯗꯦ ꯒ꯭ꯌꯥꯟ ꯇꯥꯗ꯭ꯔꯤ
ꯂꯣꯏꯔꯕꯅꯤ ꯑꯝꯇ ꯍꯥꯞꯐꯥꯎ ꯇꯧꯕꯅꯤꯅꯦ ꯅꯪꯒꯤ ꯐꯣꯟ ꯋꯥꯔꯤ ꯁꯥꯕꯕꯁꯤꯦ ꯂꯣꯏꯔꯀꯥꯟꯗ ꯑꯝꯇꯗꯥ ꯍꯥꯞꯍꯧꯒꯦ ꯑꯩ
ꯑꯩꯒꯤꯁꯨ ꯉꯁꯤ ꯐꯣꯟ ꯀꯩꯅꯣꯅꯦ ꯉꯁꯤ ꯂꯣꯏꯗꯣꯏꯅꯦ ꯕꯦꯂꯦꯟꯁ ꯑꯩꯁꯨ ꯑꯃ ꯊꯥ ꯑꯃꯒꯤ ꯅꯨꯃꯤꯠ ꯀꯨꯟꯅꯤꯄꯥꯜꯅꯤꯒꯤꯗꯣ ꯍꯥꯞꯄꯅꯤ ꯑꯗꯣ ꯌꯥꯝꯌꯥꯝ ꯀꯩꯅꯣ ꯇꯧꯕꯗꯤ ꯍꯥꯞꯄꯣꯏ ꯅꯣꯡꯃꯗ ꯑꯩꯈꯣꯏꯒꯤ ꯅꯦꯠꯀꯤ ꯀꯩꯅꯣ ꯐꯪꯕꯗꯣ ꯍꯥꯞꯀꯦ ꯖꯤꯕꯤ ꯀꯩꯅꯣꯗꯣ ꯑꯅꯤ ꯐꯪꯕꯗꯣ ꯅꯣꯡꯃ ꯅꯣꯡꯃꯒꯤ ꯑꯗꯨ ꯑꯣꯏꯅ ꯍꯥꯞꯄꯅꯤ
ꯎꯝ ꯑꯩꯈꯣꯏꯒꯤꯗꯤ ꯐꯣꯟ ꯐꯣꯟ ꯇꯧꯅꯕ ꯈꯛꯇꯪꯒꯤ ꯑꯣꯏꯕ ꯌꯥꯔ ꯇꯔꯗꯤ ꯐꯗꯧꯅꯦꯕ ꯖꯤꯑꯣꯁꯦ ꯃꯥꯒꯤꯗꯤ ꯀꯩꯅ ꯎꯝ ꯃꯦꯠꯁꯦ ꯌꯥꯎꯗꯕ ꯁꯨꯡꯌꯥ ꯌꯥꯗꯦꯕ ꯑꯩꯅ ꯑꯩꯅ ꯄꯥꯝꯃꯤꯁꯤꯅ ꯐꯣꯟ ꯈꯛꯇꯪ ꯇꯧꯅꯕꯒꯤ ꯄꯥꯡꯃꯤꯕ ꯅꯦꯠꯀꯤꯗꯃꯛ ꯗꯤ ꯌꯨꯝꯗ ꯎ ꯐꯥꯏꯕꯔꯗꯣ ꯁꯝꯃꯕꯅꯤꯅ ꯅꯦꯠꯃꯛꯇꯤ ꯊꯣꯏꯗꯣꯛꯅ ꯗꯔꯀꯥꯔ ꯑꯣꯏꯗ꯭ꯔꯔꯤꯗꯅꯀꯣ ꯐꯥꯏꯕꯔꯗꯒꯤ ꯑꯗꯨꯝ ꯁꯝꯃ ꯇꯧ ꯌꯥꯔꯕꯅꯤꯅ ꯋꯥ ꯑꯗꯨꯅ ꯅꯦ ꯅꯦꯠ ꯈꯇꯪꯒꯤ ꯑ ꯅꯧ ꯈꯤꯇꯪ ꯍꯥꯏꯗꯣꯔꯦ ꯐꯣꯟ ꯈꯛꯇꯪ ꯇꯧꯅꯕꯒꯤ ꯄꯥꯝꯃꯦꯕ ꯌꯥꯎꯗꯦꯕꯗꯣ ꯑꯩꯈꯣꯏ ꯆꯤ ꯍꯣꯏꯗꯗꯤ
ꯀꯩꯗꯧꯔꯤꯅꯣ ꯑꯩꯁꯨ ꯀꯩꯅꯣ ꯄꯥꯝꯃꯦ ꯇꯥꯏꯌꯦ ꯑꯩꯁꯨꯅꯦ ꯑꯩꯈꯣꯏꯒꯤ ꯀꯩꯅꯣ ꯄꯥꯝꯃꯦ ꯑ꯬ ꯑꯩꯈꯣꯏꯒꯤ ꯑꯩꯈꯣꯏꯕ ꯍꯣꯏꯒꯤ ꯑꯩꯈꯣꯏ ꯃꯥ ꯍꯣꯏꯒꯤ ꯐꯣꯟꯗꯨꯗꯤ ꯁꯨꯝ ꯍꯣꯏ ꯏꯟꯀꯃꯤꯡꯣꯏ ꯑꯗꯨꯝꯕꯗꯤ ꯌꯥꯍꯟꯗꯕ ꯌꯥꯗꯕꯅꯤꯅ ꯑꯗꯣ ꯚꯦꯂꯤꯗꯤꯇꯤ ꯗ ꯁꯥꯡꯇꯣꯛꯄꯤꯗꯣ ꯊꯥꯏꯅꯒꯤ ꯂꯨꯄꯥ ꯇꯔꯥꯒꯤ ꯍꯥꯞꯄꯒ ꯅꯨꯃꯤꯠ ꯊ ꯃꯈꯥꯏ ꯑꯃ ꯊꯥ ꯑꯃ ꯑꯗꯩ ꯀꯩꯅꯣꯝꯃ ꯁꯥꯡꯇꯣꯛꯄꯤ ꯀꯥꯏ ꯂꯩꯕꯗ ꯑꯗꯨꯃꯥꯏꯅ ꯃꯆꯥ ꯃꯆꯥ ꯅꯦꯠꯄꯦ ꯌꯥꯎꯗꯕꯤꯗꯣ ꯑꯗꯨꯝ ꯄꯥꯝꯃꯦꯕ ꯑꯩ ꯑꯗꯨꯝ ꯅꯦꯠ ꯌꯥꯎꯕꯤ ꯑꯗꯨꯝ ꯍꯥꯞ ꯂꯩꯔꯦꯕ ꯑꯩꯒꯤ ꯐꯣꯟꯁꯤꯗ ꯁꯤꯖꯤꯟ ꯁꯤꯖꯤꯟꯅꯗꯕ
ꯑꯗꯨꯅꯦ ꯑꯩꯁꯨꯅꯦ ꯐꯣꯟ ꯐꯣꯟ ꯐꯣꯟ ꯇꯧꯅꯕ ꯈꯛꯇꯪꯒꯤꯗꯤꯅꯦ ꯐꯣꯟ ꯃꯆꯥ ꯄꯤꯛꯇ ꯑꯃ ꯄꯥꯏꯅꯤꯡꯉꯦꯕ ꯑꯗꯨꯅꯁꯨ ꯍꯦꯟꯅ ꯃꯌꯦꯛ ꯁꯦꯡꯕꯅꯦ ꯑꯗꯨꯃꯝ ꯄꯥꯏꯅꯤꯡꯉꯦ ꯑꯗꯨꯒ ꯁꯤꯁꯤꯅ ꯑꯩꯈꯣꯏ ꯅꯦꯠꯀꯨꯝꯕ ꯁꯝꯕꯒꯤ ꯑꯣꯏꯔꯒꯀꯣ
ꯎꯝ
ꯑꯗꯨ ꯇꯥꯔꯗꯤ ꯑꯩꯈꯣꯏꯅ ꯀꯩꯅꯣꯝꯃ ꯌꯦꯡꯅꯤꯡꯕ ꯁꯤꯅꯦꯃꯥꯕꯨ ꯌꯦꯡꯅꯤꯡꯕ ꯑꯣꯏꯔꯁꯨ ꯀꯩꯅꯣꯝꯃ ꯋꯥꯔꯤ ꯑꯃꯕꯨ ꯇꯥꯕꯨ ꯇꯥꯁꯨ ꯑꯗꯨ ꯇꯥꯔꯗꯤ ꯀꯅꯥꯝꯇꯅ ꯑꯩꯈꯣꯏꯗ ꯑꯌꯦꯠꯄ ꯄꯤꯔꯔꯣꯏꯗꯅ ꯐꯣꯟ ꯑꯗꯨ ꯑꯗꯨꯗ ꯇꯧꯔꯛꯛꯇꯕꯅꯤꯅ
ꯎꯝ
ꯇꯥꯕ꯭ꯔꯣ
ꯇꯥꯏꯌꯦ ꯇꯥꯏꯌꯦ ꯅꯣꯡꯒꯤ ꯃꯈꯣꯜ ꯍꯧꯖꯤꯛꯀꯅꯦ ꯗꯥꯇꯣꯅ ꯉꯥꯔꯥꯡ ꯍꯧꯖꯤꯛ ꯑꯩꯉꯣꯟꯗꯗꯤ ꯅꯥꯎꯁꯨꯝ ꯑꯣꯏꯅ ꯊꯣꯛꯂꯔꯦ ꯅꯥꯎ
ꯃꯥ ꯇꯨꯝꯕ ꯌꯥꯈꯤꯔꯣꯏꯌꯦ ꯋꯥꯔꯤ ꯁꯥꯕ ꯂꯣꯏꯗ꯭ꯔꯤꯌꯦ ꯇꯨꯝꯒꯦꯁꯨꯅꯦ ꯋꯥꯔꯤ ꯑꯗꯨꯅꯦ ꯍꯥꯏꯁꯦ ꯋꯥꯔꯤ ꯋꯥꯇꯥꯏꯁꯦ ꯐꯖꯅ ꯁꯥꯕ ꯂꯣꯏ ꯊꯣꯑꯒꯅꯦ ꯄꯣꯊꯥꯔꯖꯤ ꯌꯥꯍꯜꯂꯁꯤ ꯀꯝ ꯇꯧꯕ ꯑꯩꯗꯤ ꯇꯨꯝꯕ ꯌꯥꯔꯣꯏ ꯁꯤ ꯂꯣꯏꯔꯒ ꯑꯃꯨꯛ ꯊꯕꯛ ꯇꯧꯈꯤꯅꯤ
ꯑꯥ ꯑꯝ ꯀꯟꯃꯜꯂꯁꯨꯅꯦ ꯇꯥꯗꯦꯀꯣ ꯅꯣꯡꯁꯦ ꯑꯗꯣ ꯅꯣꯏꯗꯤ ꯍꯧꯖꯤꯛ ꯉꯥꯏꯍꯥꯛ ꯂꯩꯕꯒ ꯅꯣꯏꯒꯤ ꯂꯩꯔꯛꯀ ꯁꯣꯔꯣꯛ ꯀꯗꯣ ꯊꯥꯏꯂꯦꯟ ꯑꯣꯟꯗꯣꯏ ꯅꯇ꯭ꯔꯥ
ꯑꯁ ꯑꯩꯈꯣꯏꯒꯤꯗꯤ ꯍꯧꯖꯤꯛ ꯑꯁꯤ ꯍꯦꯛ ꯆꯨꯕ ꯂꯣꯏꯈꯤꯕꯗꯅꯦ ꯍꯌꯦꯡ ꯑꯩꯈꯣꯏ ꯊꯣꯥꯡꯒꯥꯟ ꯄꯨꯡꯊꯨꯝ ꯇꯝꯗꯣꯏꯅꯦ ꯌꯦꯉꯨꯅꯦ ꯑꯩ ꯁꯨꯛꯊꯣꯛ ꯊꯣꯛꯑꯔꯣꯏꯗꯕꯅꯦ ꯑꯗꯨꯃ ꯏꯁꯤꯡ ꯊꯨꯝꯃꯤꯉꯩ ꯁꯨꯛꯊꯣꯛ ꯊꯣꯛꯑꯔꯣꯏ ꯑꯩ ꯌꯥꯝ ꯍꯥꯏꯅꯗꯦ
ꯑꯩꯈꯣꯏꯒꯤ ꯁꯣꯔꯣꯛꯀꯨꯝꯕ ꯑꯃ ꯑꯃ ꯅꯠꯇ꯭ꯔꯒꯁꯨ ꯑꯗꯥꯏꯒꯤ ꯂꯩꯔꯛ ꯃꯅꯨꯡ ꯑꯃꯗ ꯍꯦꯛꯇ ꯑꯗꯨꯝ ꯕꯔꯥꯕꯔ ꯊꯣꯡꯉꯥꯂꯤ ꯈꯔ ꯀꯨꯠꯄ ꯖꯒꯥ ꯑꯣꯏꯕꯇꯩ ꯃꯥꯜꯂꯦꯀꯣ ꯀꯨꯠꯄ ꯅꯠꯇ꯭ꯔꯒꯅ ꯀꯩꯅꯣ ꯀꯨꯠꯄ ꯅꯠꯇ꯭ꯔꯒꯅ ꯁꯨꯝ ꯗ꯭ꯔꯦꯟ ꯅꯨꯡ ꯐꯖꯅ ꯂꯩꯇꯕꯩ ꯑꯣꯏꯔꯝꯕꯁꯨ ꯌꯥ ꯏꯁꯤꯡ ꯕꯔꯥꯕꯔ ꯊꯨꯝꯒꯜꯂꯤꯗꯣ
ꯃꯥꯅꯦ ꯃꯥꯅꯦ ꯑꯗ ꯥ ꯑꯩꯈꯣꯏꯒꯤꯗꯤꯅꯦ ꯑꯃꯨꯛꯅꯦ ꯂꯝꯕꯤꯁꯤꯅꯅꯦ ꯑꯃꯨꯛ ꯋꯥꯡꯉꯒ ꯑꯩꯈꯣꯏꯒꯤ ꯑꯩꯈꯣꯏꯒꯤ ꯑꯩꯈꯣꯏ ꯌꯨꯝꯒꯤ ꯂꯩꯏꯔꯛ ꯆꯪꯁꯤꯜꯂꯛꯄꯁꯦ ꯑꯃꯨꯛ ꯅꯦꯝꯍꯧꯔꯤꯕ ꯃꯣꯏꯅ ꯍꯟꯗꯛ ꯑꯃꯨꯛ ꯂꯩꯕꯥꯛ ꯊꯥꯈꯤꯕꯒꯤ ꯅꯨꯡ ꯊꯥꯈꯤꯕꯒꯤ ꯑꯗꯨꯅ ꯑꯩꯈꯣꯏꯒꯤꯁꯨ ꯑꯩꯈꯣꯏꯒꯤ ꯑꯩꯈꯣꯏꯒꯤ ꯌꯨꯝꯒꯤꯗ ꯆꯪꯁꯤꯜꯂꯛꯄꯁꯦ ꯁꯤꯁꯦ ꯑꯩꯈꯣꯏ ꯍꯧꯖꯤꯛ ꯑꯃꯨꯛ ꯑꯥ ꯌꯨꯝ ꯀꯀꯥꯗꯤ ꯁꯥꯕ ꯂꯣꯏꯔꯀꯥꯟꯗ ꯑꯩꯈꯣꯏꯁꯦ ꯁꯤ ꯊꯣꯡꯒꯠꯇꯣꯏꯅꯦꯕ ꯑꯗꯨꯅ ꯑꯩꯈꯣꯏ ꯌꯨꯝꯐꯝ ꯌꯥꯝ ꯋꯥꯡꯉꯤꯗꯣ ꯑꯩꯈꯣꯏ ꯌꯨꯝꯐꯝꯗꯣ ꯑꯩ ꯑꯩꯒꯨꯝꯕ ꯑꯃꯅꯦ ꯋꯥꯡꯉꯤꯗꯣ ꯐꯨꯠ ꯃꯉꯥ ꯍꯦꯟꯅ ꯋꯥꯡꯉꯤꯅꯦ
ꯎꯝ
ꯑꯗꯨꯗꯨꯅ ꯍꯌꯦꯡ ꯑꯩꯈꯣꯏ ꯑꯃꯨꯛ ꯑꯗꯨꯩꯗ ꯑꯃꯨꯛ ꯅꯨꯡ ꯂꯩꯕꯥꯛ ꯀꯩꯀꯥ ꯃꯌꯥꯝ ꯊꯣꯛꯂꯛꯈꯤꯅꯦꯕ ꯎꯝ ꯂꯝꯕꯤꯗꯨꯒ ꯋꯥꯡꯕ ꯃꯥꯟꯅꯗ꯭ꯔꯒꯗꯤ ꯑꯥ ꯑꯩꯈꯣꯏꯗ ꯏꯁꯤꯡ ꯂꯣꯏꯅ ꯆꯦꯟꯁꯤꯜꯂꯒ ꯌꯨꯝꯂꯣꯝꯗ ꯑꯣꯏꯅ ꯊꯨꯝꯗꯣꯏꯅꯦꯕ ꯑꯁ ꯃꯃꯥꯡꯒꯤ ꯈꯪꯗꯦꯗ ꯑꯩ ꯀꯤꯖꯩ ꯏꯕꯨꯡꯉꯣ
ꯅꯣꯏꯒꯤ ꯍꯧꯖꯤꯛ ꯅꯣꯏꯒꯤ ꯍꯧꯖꯤꯛ ꯌꯨꯝ ꯃꯐꯝ ꯋꯥꯡꯉꯤꯗꯨꯗꯤ ꯋꯥꯡꯉꯦ ꯍꯥꯏꯕ ꯋꯥꯅꯦ ꯆꯞ ꯆꯥꯗꯣꯏꯅꯦ ꯍꯥꯏꯕ ꯑꯗꯨ ꯌꯥꯔꯕꯅꯦ ꯑꯗꯒꯤ ꯈꯔ ꯋꯥꯡꯕꯁꯨ ꯍꯥꯏꯕꯗꯤ ꯖꯒꯥ ꯑꯀꯨꯠꯄ ꯖꯒꯥ ꯑꯣꯏꯕꯅꯤꯀꯣ ꯋꯥꯡꯉꯤꯗꯣ ꯐꯔꯥꯕꯅꯦ ꯆ ꯆꯔꯥꯕꯅꯦ
ꯑꯗꯨꯅꯤ ꯍꯧꯖꯤꯛ ꯍꯧꯖꯤꯛꯀꯤ ꯑꯣꯏꯅꯗꯤ ꯁꯨꯝ ꯌꯦꯡꯕꯗꯗꯤ ꯌꯥꯝ ꯊꯤꯅ ꯋꯥꯡꯕ ꯃꯥꯟꯕꯅꯦ
ꯅꯣꯏ ꯑꯗꯥꯏ ꯋꯥꯡꯉꯤ ꯅꯣꯏ ꯑꯗꯥꯏ ꯄꯔꯦꯡ ꯃꯃꯥꯡꯒꯤ ꯑꯁꯣꯝ ꯅꯣꯏꯒꯤ ꯑꯋꯥꯡꯉꯣꯝꯒꯤ ꯌꯨꯝꯒꯇꯣ ꯌꯦꯡꯉꯨ ꯅꯣꯏꯗꯨꯅ ꯋꯥꯡꯉꯤ ꯀꯩꯅꯣ ꯌꯨꯝꯐꯝꯗꯣ
ꯋꯥꯡꯉꯤ ꯋꯥꯡꯉꯤ ꯎꯝ ꯋꯥꯡꯍꯧꯕꯅ ꯐꯕ ꯍꯧꯖꯤꯛ ꯍꯣꯔꯦꯟꯗꯒꯤ ꯈꯟꯕ ꯌꯥꯗꯦꯕ ꯌꯨꯝ ꯑꯁꯤꯗꯤ ꯑꯩꯈꯣꯏꯅ ꯑꯥ ꯑꯅꯤꯔꯛ ꯑꯍꯨꯝꯂꯛ ꯊꯣꯛꯅ ꯁꯥꯒꯦ ꯊꯨꯒꯥꯏꯔ ꯊꯨꯒꯥꯏꯔ ꯁꯥꯒꯦ ꯍꯥꯏ ꯌꯥꯄꯣꯠꯇꯦꯗꯣ ꯃꯤ ꯑꯥ ꯀꯩꯅꯣ ꯃꯈꯥꯗ ꯐꯖꯅ ꯍꯧꯔꯒ ꯍꯧꯔꯒ ꯂꯥꯛꯑꯕꯅꯤꯅ ꯑꯃꯨꯛ ꯊꯨꯒꯥꯏꯕ ꯉꯝꯄꯣꯟꯇꯦ ꯍꯥꯏꯕ ꯑꯅꯤꯔꯛ ꯊꯣꯛꯅ ꯁꯌꯥꯕ ꯄꯣꯠ ꯅꯠ ꯑꯗꯨꯅ ꯁꯥꯔꯤꯉꯩꯗꯨꯗ ꯇꯨꯡꯒꯤ ꯋꯥꯈꯜ ꯈꯜꯂꯒ ꯌꯦꯡꯉꯒ ꯇꯧꯔꯒ ꯁꯥꯍꯧꯔꯤꯅꯦꯕ
ꯎꯝ
ꯑꯗ ꯁꯦꯟꯁꯨ ꯆꯪꯕ ꯑꯗꯒꯤ ꯑꯃꯨꯛꯁꯨ ꯅꯥꯇꯩ ꯄꯨꯇꯩꯩ ꯆꯥꯗꯕ ꯑꯗꯨꯗꯤ ꯀꯔꯤ ꯃꯔꯝꯒꯤ
ꯎꯝ
ꯅꯣꯌꯖꯨ ꯍꯌꯦꯡ ꯅꯣꯏꯖꯨ ꯍꯌꯦꯡ ꯀꯩꯅꯣ ꯇꯧꯀꯥꯟꯗꯅꯦ ꯌꯨꯝꯐꯝꯗꯨ ꯑꯗꯨꯝ ꯋꯥꯡꯅ ꯁꯥꯍꯧꯅꯤ ꯅꯣꯏꯒꯤꯗꯤ ꯅꯣꯏꯒꯤ ꯇꯨꯔꯟꯁꯦ ꯅꯣꯏꯒꯤ ꯇꯨꯔꯦꯟꯁꯦ ꯏꯁꯤ ꯁꯨꯛꯄ ꯄꯥꯊꯣꯛꯇꯕ꯭ꯔ
ꯑꯈꯣꯏꯅ ꯍꯦꯛ ꯈꯪꯕꯗꯩ ꯉꯁꯤꯐꯥꯎ ꯄꯥꯊꯣꯛꯇ꯭ꯔꯤ ꯀꯩꯅꯣ ꯇꯧꯕꯗꯤ ꯌꯥꯎꯋꯦ ꯏꯁꯤꯡ ꯆꯥꯎꯈꯠꯂꯛꯄꯗꯣ ꯑꯗꯨꯒ ꯄꯥꯕꯁꯨ ꯂꯩ ꯄꯥꯕꯁꯨ ꯄꯥꯅꯤꯡꯉꯥꯏ ꯂꯩꯇꯦ ꯑꯗꯨ ꯀꯥꯏꯐꯝꯁꯨ ꯂꯩꯇꯦ ꯑꯈꯣꯏꯔꯣꯝꯗꯗꯤ ꯑꯃꯨꯛ
ꯑꯗꯨꯅ ꯅꯝꯕꯨꯜ ꯇꯨꯔꯦꯟ ꯀꯥꯏ ꯍꯥꯏꯕꯗꯨꯗꯤ ꯁꯨꯛꯇ ꯇꯥꯗꯦꯕ ꯏꯁꯤꯡ ꯄꯥꯠꯊꯣꯛꯏꯒ ꯍꯥꯏꯕꯗꯤ ꯇꯥꯕ ꯃꯥꯜꯂꯤ ꯈꯪꯗꯦ
ꯑꯣ ꯈꯤꯇꯪ ꯄꯥꯒꯦ ꯄꯥꯒꯦ ꯇꯧꯏ ꯀꯥꯏ ꯍꯥꯏꯕꯗꯨ ꯌꯥꯝ ꯇꯥꯡꯅ ꯌꯥꯎꯋꯦ ꯑꯗꯣ ꯆꯍꯤ ꯈꯨꯗꯤꯡꯒꯤꯗꯤ ꯑꯈꯣꯏꯅ ꯑꯁꯨꯛ ꯈꯥꯡꯉꯛꯄꯁꯦ ꯉꯁꯤꯕꯨꯛ ꯏꯝꯐꯥꯜ ꯇꯨꯔꯦꯜ ꯃꯌꯥꯝ ꯀꯥꯏꯅꯒ꯭ꯔꯦ ꯑꯖꯤꯛ ꯑꯁꯣꯝꯔꯣꯝ ꯀꯣꯡꯕꯥꯔꯣꯝꯒꯤ ꯃꯌꯥꯝ ꯀꯥꯏꯅ ꯑꯈꯣꯢ ꯁꯣꯝ ꯉꯁꯤꯐꯥꯎ ꯀꯩꯝ ꯇꯧꯗ꯭ꯔꯤ ꯀꯩꯅꯣ ꯐꯦ ꯂꯥꯎꯗꯦ ꯍꯥꯏꯕ
ꯅꯣꯏꯗꯤ ꯑꯗꯥꯏ ꯅꯪ ꯅꯣꯏꯗꯤ ꯏꯟ ꯁꯨꯆꯤꯡ ꯆꯤꯡꯗꯕ꯭ꯔꯥ ꯈꯪꯗꯦꯉꯣ ꯏꯁꯤꯡ ꯆꯥꯎꯕꯗ ꯇꯨꯔꯦꯟꯒꯤ
ꯍꯥꯟꯅ ꯌꯥꯝ ꯆꯤꯡꯉꯝꯃꯦ ꯑꯗꯣ ꯍꯧꯖꯤꯛꯁꯤ ꯀꯩꯗꯩꯅꯣ ꯈꯪꯗꯦ ꯃꯇꯝ ꯖꯤꯔꯥ ꯈꯪꯗꯦ ꯑꯃꯇ ꯆꯤꯡꯅꯥꯒꯤꯗ꯭ꯔꯦ ꯈꯪꯗꯦ ꯑꯁ ꯊꯥꯏꯅꯗꯤ ꯂꯣꯏꯔꯦꯍꯦ ꯑꯈꯣꯏ ꯊꯣꯡ ꯑꯍꯥꯟꯕ ꯄꯥꯏꯞ ꯊꯣꯡ ꯑꯍꯥꯟꯕꯗꯩꯅ ꯊꯣꯡ ꯑꯍꯟꯕꯤꯕꯨꯛꯁꯦ ꯄꯔꯦꯡ ꯆꯤꯡꯗꯣꯏꯅꯤ ꯑꯈꯣꯏꯅ ꯑꯉꯥꯡ ꯑꯣꯏꯔꯤꯉꯩꯗꯅ ꯌꯥꯝ ꯍꯦꯜꯂꯦꯕ ꯆꯤꯡꯕ ꯃꯤꯁꯦ ꯑꯗꯣ ꯍꯧꯖꯤꯛꯅ ꯑꯃꯝ ꯊꯣꯛꯇ꯭ꯔꯦ ꯏꯀꯥꯏꯅꯩꯔ ꯇꯜꯂꯤꯔꯥ ꯈꯪꯗꯦ ꯑꯝꯇ ꯆꯤꯡꯅꯗ꯭ꯔꯦ ꯑꯃ ꯑꯅꯤ ꯈꯔ ꯆꯤꯡꯉꯛꯀꯗ꯭ꯔꯥ ꯑꯁꯣꯝ ꯋꯥꯡꯃꯗꯒꯤ ꯁꯣꯝꯗꯒꯤꯗꯤ ꯀꯌꯥ ꯆꯤꯡꯅꯗ꯭ꯔꯦ ꯑꯗꯨꯏ ꯑꯗꯨꯏ ꯆꯤꯡꯅꯗ꯭ꯔꯦ ꯍꯥꯏꯁꯦ ꯑꯃ ꯑꯅꯤꯕꯨꯗꯤ ꯆꯤꯡꯉꯦ ꯊꯥꯏꯅꯗꯤ ꯑꯩ ꯍꯥꯏꯁꯤꯅꯤ ꯍꯦꯛ ꯄꯥꯏꯄꯊꯣꯡ ꯁꯤꯌꯥꯔꯄꯤ ꯂꯥꯟꯊꯔꯛꯄ ꯑꯗꯨꯋꯥꯏꯗꯒꯤꯅ ꯑꯈꯣꯏ ꯊꯣꯡ ꯑꯥꯍꯟꯕꯤ ꯂꯩꯕꯗꯣ ꯑꯗꯨꯋꯥꯏꯐꯥꯎꯗꯤ ꯑꯗꯨꯝ ꯃꯤꯁꯦ ꯖꯒꯥ ꯖꯒꯥ ꯖꯒꯥ ꯑꯗꯨꯝ ꯆꯤꯡꯉꯦꯕ ꯍꯧꯖꯤꯛꯅꯅꯦ ꯁꯨꯡꯖꯤꯡ ꯆꯤꯡꯗꯕꯒꯨꯝꯕꯅꯤ ꯍꯧꯖꯤꯛꯀꯗꯤ
ꯎꯝ ꯍꯣ ꯍꯣ ꯐꯔꯦ ꯅꯪ ꯅ ꯊꯝꯃꯣ ꯑꯗꯨꯗ ꯑꯩ ꯑꯃꯨꯛ ꯇꯧꯔꯛꯑꯒꯦ
ꯎꯝ ꯍꯣꯏ